ꯉꯥꯏꯈꯣ
ꯁꯦꯡꯅ ꯗꯨꯝ ꯇꯥꯕꯔꯣ
ꯎꯝ ꯇꯥꯏ
ꯅꯦꯠ ꯅꯨꯡꯉꯥꯏꯇꯕꯔꯥ ꯀꯩꯅꯣ
ꯅꯨꯡꯉꯥꯏꯇꯕ꯭ꯔꯣ ꯈꯤꯇꯪ ꯃꯔꯛ ꯃꯔꯛꯇꯕꯨꯗꯤ ꯇꯠꯄ ꯃꯥꯜꯂꯦ
ꯎꯝ
ꯑꯩꯅ ꯉꯥꯡꯕꯗꯤ ꯐꯖ ꯐꯖꯅ ꯇꯥ
ꯍꯌꯦꯡꯁꯦ ꯀꯩꯅꯣꯁꯨ ꯂꯩ ꯁꯦꯝꯒꯤ ꯂꯩ
ꯍꯌꯦꯡꯖꯤ
ꯌꯨ ꯑꯦꯐ ꯁꯤꯒꯤ ꯃꯦꯆꯁꯨ ꯌꯨ ꯑꯦꯐ ꯁꯤꯒꯤ ꯃꯦꯆꯁꯨ ꯂꯩꯌꯦꯕ
ꯌꯨ ꯑꯦꯐ ꯁꯤꯗꯤ ꯀꯩꯅꯣ
ꯌꯨ ꯑꯦꯐ ꯁꯤ
ꯑꯍꯤꯡꯗꯁꯨ ꯕꯣꯜ ꯂꯩ ꯃꯥꯜꯂꯦꯅꯦ
ꯍꯣꯏ ꯍꯣꯔꯦꯟ ꯀꯩꯅꯣꯒꯥ ꯅꯣꯔꯋꯦꯒ ꯏꯪꯂꯦꯟꯒ
ꯏꯁ ꯀꯤꯖꯒꯔꯦꯗ ꯍꯂꯥꯜꯗꯣ
ꯌꯨ ꯑꯦꯐ ꯁꯤꯗꯣ
ꯌꯨ ꯑꯦꯐ ꯁꯤꯁꯤꯅ ꯀꯩꯅꯣꯕ ꯐꯨꯠꯕꯣꯜꯒꯤꯔꯥꯕ
ꯅꯠꯇ꯭ꯔꯗꯤ
ꯏꯃꯥꯏ ꯄꯦꯝꯃ
ꯀꯥꯗꯧ ꯃꯥꯜꯂꯦ
ꯑꯗꯨꯁꯨ ꯌꯦꯡꯕ꯭ꯔꯥ ꯅꯪ
ꯀꯩꯅꯣ ꯗꯕ꯭ꯂꯤꯎ ꯗꯕ꯭ꯂꯤꯎ ꯁꯤꯅ ꯁꯨꯝ ꯑꯦꯟꯇꯔꯇꯦꯟꯃꯦꯟ ꯑꯣꯏꯅ ꯁꯤꯅꯥ ꯗꯥꯏꯔꯦꯛ ꯑꯁꯦꯡꯕ ꯐꯨꯅꯕꯅꯦ
ꯑꯦ ꯗꯕ꯭ꯂꯤꯎ ꯗꯕ꯭ꯂꯤꯎ ꯏꯁꯦ ꯑꯁꯦꯡꯕ ꯐꯨꯅꯕ ꯅꯠꯇꯕ꯭ꯔꯣ
ꯅꯠꯇꯦ
ꯏꯃꯥ ꯑꯩꯗꯤ ꯑꯁꯦꯡꯕꯅꯦꯅ ꯇꯧꯔꯤꯅꯦ
ꯃꯦꯛꯁ ꯍꯣꯂꯣꯍꯦ
ꯃꯁꯥ ꯈꯨꯆꯥꯎ ꯁꯤꯡꯗꯨꯒ
ꯇꯄꯤꯜ ꯇꯄꯤꯜ ꯏ ꯑꯗꯣ ꯍꯧꯖꯤꯛꯐꯥꯎ ꯑꯗꯨꯝꯗꯤ ꯌꯦꯡꯅꯔꯤꯀꯣ ꯐꯥꯎꯗꯤ ꯐꯥꯎꯋꯦ ꯃꯣꯏ ꯆꯦꯅꯦꯜꯁꯦ ꯀꯨꯏꯔꯕꯅꯦ ꯑꯗꯨꯅꯤ ꯍꯥꯏꯁꯦ ꯀꯨꯏꯔꯕꯅꯦ ꯂꯩꯈꯠꯂꯛꯏꯁꯦ
ꯑꯃ ꯍꯥꯅꯨꯕ ꯑꯃ ꯂꯩꯔꯝꯕꯗꯣ ꯈꯪꯕ꯭ꯔ
ꯀꯅꯥ
ꯑꯃ ꯀꯤ ꯐꯗꯔ ꯏꯟ ꯂꯣꯗꯣ
ꯈꯪꯗꯦ ꯈꯪꯗꯦ ꯑꯗꯨꯝ ꯍꯥꯏꯔꯣ
ꯎꯝ
ꯀꯣꯛ ꯆꯤꯛꯑꯅꯤ ꯕꯤꯖꯤꯅꯦꯁꯅꯦ ꯍꯣꯏ ꯌꯨ ꯑꯦꯐ ꯕꯤꯖꯤꯅꯦꯁꯅꯦꯕꯀꯣ
ꯎꯝ
ꯑꯥ ꯑꯗꯨꯗ ꯕꯤꯖꯤꯅꯦꯁ
ꯎꯝ
ꯄꯩꯁꯥꯁꯨ ꯄꯥꯏ ꯑ ꯅꯁꯥꯕꯨꯗꯤ ꯁꯣꯛꯄꯀꯣ
ꯎꯝ ꯉꯝꯖꯔꯔꯣꯏ ꯑꯩ ꯕ꯭ꯔꯣꯛ ꯂꯦꯁꯅꯔ ꯍꯥꯏꯕ ꯅꯨꯄꯥꯗꯨ ꯅꯤꯡꯖꯤꯡꯉꯛꯄꯥꯅꯦ
ꯑꯗꯨ ꯍꯣꯏ ꯕ꯭ꯔꯣꯁ
ꯑꯦ ꯑꯗꯨ ꯗꯥꯏꯔꯦꯛ ꯐꯨꯅꯕ꯭ꯔꯣ ꯑꯗꯨ
ꯎꯝ ꯑꯩꯁ ꯁꯤ ꯑꯦꯝ
ꯎꯝ
ꯌꯥꯝ ꯌꯥꯎꯋꯤꯗ ꯕꯣꯕꯤ ꯂꯤꯁꯅꯔ ꯀꯥꯏꯅ ꯃ ꯈꯪꯕ꯭ꯔꯣ
ꯑꯩꯅ ꯈꯜꯂꯤꯁꯤꯀꯣ ꯅꯠꯇꯦ ꯀꯥꯎꯔꯦ ꯑꯩ ꯀꯩꯅꯣꯝ ꯈꯜꯂꯝꯕꯅꯦ ꯔꯣꯃꯥꯔꯤꯑꯦꯟ ꯈꯪꯉꯦ ꯑꯗꯣ ꯑꯩꯅ ꯍꯥꯏꯒꯦ ꯗꯧꯏꯗꯨ ꯃꯥꯒꯤ ꯃꯇꯥꯡ ꯅꯠꯇꯦꯕ ꯑꯩ ꯀꯥꯎꯔꯦ ꯑꯗꯨ
ꯑꯗꯣ ꯅꯪ ꯅꯍꯥꯋꯥꯏ ꯥꯆꯒꯥꯏꯒ ꯁꯥꯅꯥꯔꯛꯇ꯭ꯔꯣ ꯊꯥꯕꯩ
ꯁꯥꯟꯅꯔꯛꯇꯦꯍꯦ ꯑꯗꯨꯗꯤ ꯅꯨꯄꯥꯈꯩꯅ ꯁꯥꯟꯅꯕꯅꯦ ꯑꯩꯈꯣꯏ ꯇꯥꯃꯣ ꯍꯣꯏ ꯁꯥꯟꯅꯕꯅꯦ ꯑꯩꯗꯤ ꯍꯩꯇꯦ
ꯍꯣꯏꯅꯦ ꯎꯝ ꯅꯨꯄꯤꯒ ꯌꯥꯝ ꯍꯩꯅ ꯃꯣꯏꯒ ꯌꯥꯝ ꯁꯥꯟꯅꯩ
ꯁꯤꯛꯀꯥꯏꯔꯒ ꯃꯌꯥꯝ ꯑꯆꯧꯕ ꯄꯣꯁꯇꯔꯗꯨ ꯂꯩꯔꯨꯔꯒ ꯃꯆꯦꯠ ꯃꯆꯦꯠ ꯁꯦꯒꯥꯏꯗꯅꯀꯣ
ꯎꯝ
ꯖ꯭ꯋꯥꯔ ꯁꯥꯟꯅꯗꯅ ꯑꯩꯈꯣꯏ ꯇꯃꯣ ꯏꯕꯥꯟꯅꯤꯗꯤ
ꯑꯗꯨꯒꯤ ꯃꯄꯥꯛꯇꯣ ꯂꯨꯄꯥ ꯑꯅꯤꯔ ꯀꯌꯥꯅꯣ ꯄꯤꯕꯅꯤ
ꯑꯥꯎ ꯄꯤꯔꯝꯅꯤ ꯃꯇꯝꯗꯨꯒꯤ ꯍꯧꯖꯤꯛ ꯂꯩ ꯇꯔꯥ ꯄꯤꯔꯝꯃꯅꯤ
ꯃꯉꯥꯒꯤ ꯑꯍꯨꯝ ꯀꯥꯏꯅ ꯇꯧ ꯑꯗꯣ ꯍꯧꯖꯤꯛꯁꯨ ꯌꯣꯜꯂꯤꯗꯣ ꯍꯧꯖꯤꯛꯇꯤ ꯀꯅꯥꯝꯇ ꯁꯥꯟ ꯁꯥꯟꯅꯕꯤꯗ꯭ꯔꯦ
ꯂꯝꯄꯥꯛꯇꯩ ꯊꯩꯗꯣꯛꯇ ꯆꯦꯒꯁꯦ ꯆꯞꯗꯠ ꯑꯩꯅ ꯑꯩꯈꯣꯏ ꯊꯣꯡꯒꯥꯟꯗ ꯑꯃ ꯍꯧꯖꯤꯛ ꯂꯥꯏ ꯍꯔꯥꯎꯕꯝ ꯑꯣꯏꯔꯤꯗꯣ
ꯎꯝ
ꯂꯝꯄꯥꯛ ꯑꯣꯏꯔꯝꯃꯦꯕ ꯑꯗꯨꯗꯣ ꯑꯩꯈꯣꯏꯅ ꯄꯤꯛꯏꯀꯥꯟꯗ ꯇꯨ ꯊꯥꯎꯖꯟꯅꯦ ꯑꯥ ꯁꯥ ꯐꯤꯐꯇꯤꯟꯂ ꯀꯌꯥꯅꯣꯝꯗꯒꯤ ꯑꯁ ꯈꯪꯗꯦ ꯐꯣꯔꯇꯤꯟ ꯐꯤꯞꯇꯤꯟ ꯑꯗꯥꯏꯗꯒꯤ ꯑꯥ ꯂꯥꯏ ꯍꯔꯥꯎꯕꯝ ꯑꯣꯟꯈꯤꯕꯅꯦꯕ
ꯎꯝ
ꯑꯗꯨ ꯃꯃꯥꯡꯕꯥꯎꯗꯤ ꯂꯝꯄꯥꯛꯅꯦꯕꯀꯣ ꯑꯗꯨꯅ ꯑꯩꯈꯣꯏ ꯑꯗꯨ ꯗꯨꯝ ꯂꯝꯄꯥꯛꯇꯨꯗꯁꯨ ꯁꯥꯟꯅꯔꯛꯏ ꯑꯩꯈꯣꯏ ꯁꯨꯃꯥꯡꯗꯁꯨ ꯁꯥꯟꯅꯔꯛꯏ ꯂꯝꯄꯥꯛꯀꯤ ꯃꯅꯤꯡꯗ ꯄꯨꯈ꯭ꯔꯤ ꯑꯃꯖꯨ ꯂꯩꯌꯦꯕ ꯗꯨꯏ ꯑꯁ ꯈꯪꯗꯦꯗ ꯌꯥꯝ ꯅꯨꯡꯉꯥꯏ
ꯑꯈꯣꯏ ꯃꯥꯔꯕꯜꯖꯨ ꯌꯥꯝ ꯁꯥꯟꯅꯔꯛꯑꯦ
ꯃꯥꯥꯔꯕꯣꯜꯗꯣ ꯑꯈꯣꯏ ꯁꯨꯃꯥꯡꯗ ꯁꯥꯟꯅꯩ ꯂꯝꯄꯥꯛꯇꯨꯗꯅ ꯀꯩꯅꯣ ꯁꯥꯟꯅꯕ ꯂꯩꯀꯥꯏꯒꯤ ꯃꯤ ꯁꯥꯟꯅꯕ ꯌꯥꯎꯒꯦ ꯍꯥꯏꯔꯗꯤ ꯂꯝꯄꯥꯛꯇ ꯑꯣꯏꯅ ꯊꯣꯛꯄ ꯑꯈꯣꯏ ꯃꯁꯦꯟ ꯇꯪ ꯁꯥꯟꯅꯕ ꯑꯣꯏꯔꯒꯅ ꯑꯈꯣꯏ ꯁꯨꯝꯃꯥꯡꯗ ꯁꯥꯟꯅꯕ
ꯑꯈꯣꯏꯗꯤ
ꯏꯁ ꯑꯈꯣꯏ ꯐꯨꯅꯀꯣ ꯃꯥ ꯇꯨꯝꯃꯤꯀꯥꯟ ꯑꯈꯣꯏ ꯂꯥꯡꯉꯕ ꯃꯥꯏ ꯐꯨꯛ ꯍꯧꯒꯠꯂꯛꯑꯥꯅꯤ ꯑꯗꯨꯒ ꯆꯤꯟꯒ ꯊꯤꯔꯅꯤ ꯈꯪꯉꯕ ꯑꯗꯨꯗꯨꯒ ꯃꯥꯏ ꯂꯤꯆꯩꯗꯣ ꯀꯅꯥꯗꯅꯣ ꯈꯪꯗꯦ ꯑꯗꯨꯝ ꯂꯪꯉꯛꯇꯣꯏꯅꯤ ꯄꯥꯟꯕ ꯑꯝꯗ ꯑꯗꯨꯝ ꯄꯥꯜꯂꯅꯤ ꯄꯥꯜꯂꯣꯏ ꯑꯈꯣꯏ ꯂꯣꯏ ꯆꯦꯜꯂꯅꯤ ꯑꯗꯨꯝ ꯄꯥꯟꯕꯨꯗꯤ ꯄꯥꯟꯒꯟꯗꯦ ꯃꯥ ꯍꯧꯒꯠꯂꯛꯑꯦ ꯍꯥꯏꯔꯗꯤ ꯑꯈꯣꯏ ꯂꯣꯏꯅ ꯑꯃ ꯍꯥꯏꯗꯤ ꯈꯣꯏꯕꯨ ꯍꯧꯒꯠꯂꯛꯑꯦꯅ ꯀꯣꯏꯆꯦꯟ ꯆꯦꯟꯕꯗꯣ ꯑꯣꯏꯌꯦꯕ ꯍꯥꯏꯗꯤ ꯂꯩꯔꯝ ꯂꯩꯔꯝꯕ ꯃꯄꯗꯣ ꯂꯣꯠꯄ ꯌꯥꯔꯗꯤ ꯂꯣꯠꯄ
ꯃꯥ ꯊꯑꯣꯏꯅ ꯑꯇꯝꯅꯅ ꯑꯃꯃꯝꯗꯤ ꯐꯨꯔꯛꯑꯣꯏꯕꯀꯣ ꯑꯗꯣꯏꯖꯨ ꯍꯥꯏꯗꯤ ꯍꯦꯛ ꯊꯣꯡ ꯍꯦꯛ ꯍꯥꯡꯇꯣꯛꯑꯥ ꯆꯩꯗꯣ ꯍꯥꯟꯅ ꯂꯥꯛꯇꯅ ꯂꯪꯊꯣꯔꯛꯑꯥꯅꯤ ꯃꯥꯏ ꯂꯤꯆꯩ
ꯑꯁ ꯑꯈꯣꯏ ꯅꯍꯩ ꯀꯦꯀꯨ ꯂꯣꯠꯄꯤꯒ ꯌꯥꯝ ꯁꯥꯅꯔꯛꯏꯗ
ꯅꯣꯏ ꯄꯨꯗꯤ ꯅꯪ ꯈꯪꯍꯧꯕ꯭ꯔꯣ
ꯈꯪꯍꯧꯋꯦ ꯑꯩꯅ ꯄꯤꯛꯏꯀꯥꯟꯗ ꯂꯩꯔꯝꯃꯤ ꯀ꯭ꯂꯥꯁ ꯀꯦ ꯖꯤ ꯑꯣ
ꯑꯣ ꯃꯁꯛ ꯐꯖꯕ꯭ꯔꯣ
ꯈꯪꯗꯦ ꯑꯗꯨꯒꯥꯗꯤ ꯑꯩ ꯍꯅꯨꯔꯕꯅꯤꯅ
ꯎꯝ ꯀꯩꯒꯤꯗꯤ ꯔꯥꯒ ꯑꯝꯗꯅꯤ ꯑꯩꯅꯀꯣ ꯆꯨꯝꯅ ꯈꯣꯏꯕꯨꯇ ꯋꯥ ꯑꯃ ꯍꯥꯏꯒꯦ ꯀꯥꯏꯅ ꯆꯠꯄꯖꯦ ꯍꯧꯖꯤꯛꯅꯨꯞ ꯄꯤꯖꯩ ꯈꯨꯠ ꯍꯥꯟ ꯇꯤꯟꯊꯣꯔꯅꯤ ꯀꯩꯅꯣ ꯑꯆꯥꯄꯣꯠꯂꯥ ꯈꯤꯇ ꯆꯥꯒꯦꯅ ꯑꯗꯨꯝ ꯇꯧꯔ ꯂꯩꯔꯦ ꯑꯗꯨꯒ ꯈꯣꯏ ꯕꯥꯥꯖꯤꯒꯤ ꯃꯅꯥ ꯑꯩꯉꯣꯟꯗ ꯑ ꯅꯐꯨꯗꯤ ꯃꯄꯥꯟꯒꯗꯤ ꯊꯣꯛꯇ꯭ꯔꯦꯅꯦ ꯍꯧꯖꯤꯛꯀꯥꯟꯖꯦ ꯀꯩꯗꯧꯔꯒꯦ ꯅꯥꯔꯕ ꯍꯥꯏꯔꯒ ꯅꯥꯗꯦꯗ ꯀꯥꯏꯗꯩꯅꯣ ꯃꯥ ꯇꯜꯂꯦꯅ ꯑꯗꯨꯝ ꯐꯃꯨꯡꯗ ꯑꯗꯨꯝ ꯅꯨꯡꯉꯥꯟꯕꯗꯩ ꯅꯨꯃꯤꯇꯥ ꯐꯃꯨꯡꯗ ꯍꯤꯞ ꯂꯩꯔꯦꯕꯀꯣ ꯃꯥꯥꯗꯣ ꯍꯥꯏꯗꯤ ꯇꯜꯂꯦꯅ ꯑꯗꯨꯝ ꯍꯥꯏꯔ ꯂꯩꯕ ꯃꯥꯗꯣ ꯈꯪꯕ ꯃꯥꯏ ꯄꯥꯔꯇꯤꯖꯨ ꯑꯝꯇ ꯂꯩꯇ꯭ꯔꯕꯩꯔ ꯀꯩꯅꯣ ꯑꯩ ꯍꯧꯖꯤꯕꯛ ꯑꯩ ꯍꯦꯛ ꯆꯪ ꯃꯤ ꯀꯅꯥꯝ ꯆꯪꯕꯗꯤ ꯌꯥꯗꯕ ꯆꯪꯉꯨꯕꯗ ꯃꯥ ꯍꯥꯏꯗꯨꯁꯦ ꯆꯄꯣꯠꯇꯣ ꯈꯤꯇ ꯆꯥꯒꯦ ꯇꯧꯔꯑꯅꯤ ꯑꯗꯨꯝ ꯑꯗꯨꯒ ꯁꯨꯡꯍꯧ ꯍꯧꯒꯠꯇꯕꯕꯨꯗꯤ ꯅꯠꯇꯦꯗ ꯑꯌꯥꯝꯕ ꯃꯇꯝꯗ ꯍꯤꯞꯄꯒ ꯑꯣꯏꯅ ꯂꯩꯊꯣꯛꯑꯕꯗꯨ ꯃꯥ
ꯎꯝ
ꯑꯗꯨꯒ ꯃꯥ ꯆꯥꯛ ꯂꯥꯝꯃꯕ ꯄꯨꯡ ꯃꯥꯅꯕꯨ ꯂꯥꯝꯃꯗꯤ ꯅꯨꯡꯁꯥꯒ ꯌꯥꯛꯅ ꯁꯥꯕ ꯅꯨꯃꯤꯠꯇꯗꯤ ꯄꯨꯡ ꯇꯔꯦꯠꯇꯁꯨ ꯑꯗꯨꯝ ꯅꯨꯡꯁꯥ ꯌꯥꯛꯏ ꯗꯅ ꯄꯨꯡ ꯇꯔꯦꯠꯇꯨꯗ ꯑꯈꯣꯏꯕꯣꯛꯇ ꯆꯥꯛ ꯆꯥꯒꯦ ꯍꯥꯏꯗꯣꯏꯅꯦ ꯑꯗꯨꯗꯨꯒ ꯑꯈꯣꯏꯕꯣꯛꯅ ꯀꯔꯤꯅꯣ ꯄꯨꯡ ꯇꯔꯦꯠ ꯇꯥꯗ ꯉꯥꯏꯔꯤ ꯊꯧꯕ ꯀꯣ ꯑꯗꯨꯗꯨ ꯃꯥꯅ ꯅꯣꯏ ꯆꯥꯒꯦ ꯆꯥꯎ ꯆꯥꯔꯣꯏ ꯇꯣꯛꯎ ꯑꯩꯒꯤꯗꯤ ꯄꯤꯔꯛꯑꯣ ꯀꯗꯧꯔꯥ ꯏꯁꯧꯒ ꯂꯥꯡꯉ ꯑꯗꯨ ꯃꯥ ꯊꯥꯏꯅ ꯁꯤꯖꯦ ꯃꯥ ꯕ꯭ꯔꯦꯟꯖꯦ ꯑꯗꯨꯝ ꯈꯔ ꯈꯔ ꯇꯧꯔꯒ ꯂꯣꯏ ꯌꯥꯝ ꯆꯣꯏꯔꯛꯏꯅꯤꯗꯅ
ꯃꯥꯟ
ꯈꯔ ꯆꯣꯏꯕ ꯍꯧꯔꯛꯄ ꯃꯇꯝꯗ ꯃꯥꯁꯦ ꯗꯨꯀꯥꯟꯗꯗꯤ ꯌꯨꯖꯨ ꯑꯗꯨꯝ ꯌꯥꯝ ꯊꯛꯏ ꯃꯃꯥꯟꯕꯖꯨ ꯂꯩꯔꯤꯀꯣ ꯌꯨ ꯇꯞꯇꯥꯏ ꯉꯥꯎꯔ ꯍꯜꯂꯥꯅꯤ ꯆꯥꯛ ꯄꯨꯊꯣꯔꯣ ꯆꯥꯒꯦꯌꯦ ꯅꯨꯡꯗꯤꯟ ꯄꯨꯡ ꯑꯍꯨꯝꯗ
ꯅꯥ ꯑꯦ ꯁꯤ ꯉꯥꯡꯖꯦ ꯗꯤꯝꯄꯜꯒ ꯌꯥꯅꯤ
ꯇꯨ ꯀꯩꯗꯧꯔꯕ ꯃꯥꯜꯂꯦ ꯀꯩꯗꯧꯔꯕ
ꯅꯣꯏ ꯕꯤꯔꯌꯥꯅꯤꯖꯦ ꯑꯩꯗꯤ ꯅꯤꯆꯨꯕ ꯌꯥꯝ ꯀꯟꯅ ꯍꯥꯎꯕ ꯑꯣꯏꯗꯦ
ꯈꯣꯏ ꯃꯥꯏ ꯃꯅꯥꯎꯄꯤꯅ ꯇꯧꯕꯗꯣ ꯍꯥꯏꯗꯤ ꯍꯣꯇꯦꯜꯒꯤꯅꯦꯅ ꯑꯩꯅ ꯍꯥꯏꯕꯗꯣ ꯑꯗꯨ ꯍꯥꯎꯋꯦ ꯌꯥꯝꯅ
ꯑꯈꯣꯏ ꯍꯥꯎꯗꯣꯏꯁꯦ ꯎꯝ
ꯑꯩꯗꯤ ꯑꯩꯅ ꯈ꯭ꯋꯥꯏ ꯍꯥꯎꯕ ꯍꯥꯏꯔꯒꯗꯤꯀꯣ ꯆꯥꯕꯤꯅ ꯊꯣꯡꯕꯗꯣ ꯍꯥꯎꯋꯦ
ꯍꯥꯅꯤ ꯒꯨꯋꯥꯇꯤ ꯆꯥꯕꯗꯣ ꯍꯥꯎꯌꯦ ꯌꯦꯔꯨꯝꯖꯨ ꯍꯥꯞꯄꯛꯏ ꯈꯪ
ꯅꯛ ꯅꯪ ꯑꯩꯈꯣꯏ ꯆꯥꯕꯤꯅ ꯍꯧꯕ ꯆꯥꯗ꯭ꯔꯤꯕꯩꯅꯤ ꯃꯥ
ꯅꯪ ꯆꯥꯠꯂꯥꯑꯣ
ꯃꯥꯗꯣ ꯁꯟꯗꯦ ꯁꯟꯗꯦꯗꯤ ꯍꯦꯛ ꯍꯦꯛ ꯌꯨꯝꯗꯗꯤ ꯄꯤꯔꯛꯑꯦ ꯑꯗꯨ ꯀꯃꯥꯏꯅ ꯂꯧꯔꯛꯇꯣꯏꯅꯣ ꯑꯩꯅ
ꯑꯗꯣ ꯃꯥꯅ ꯍꯧꯕ ꯃꯥꯅ ꯍꯧꯕꯗꯣ ꯍꯥꯎꯔꯤꯁꯦ ꯀꯩꯒꯤꯅꯣ ꯍꯥꯏꯀꯥꯟꯗ ꯀꯣ ꯍꯣꯏ ꯍꯣꯇꯦꯜꯒꯤ ꯇꯧꯕꯒꯤꯗꯤ ꯑꯥ ꯃꯥ ꯄꯣꯠꯇꯨ ꯈꯔ ꯃꯤꯛꯁ ꯇꯧꯋꯦꯅ ꯍꯥꯏꯌꯦꯕꯀꯣ
ꯎꯝ
ꯇꯧꯕ ꯍꯥꯏꯗꯤ ꯌꯨꯝꯒꯤ ꯍꯧꯕ ꯑꯣꯏꯔꯒꯗꯤ ꯒꯤꯁꯨ ꯑꯐꯕ ꯁꯤꯖꯤꯟꯅꯔꯅꯤ ꯈꯣꯠꯂꯅꯤ ꯑꯗꯣ ꯍꯣꯇꯦꯜꯒꯤ ꯒꯨꯝꯕ ꯍꯧꯕ ꯑꯣꯏꯔꯗꯤ ꯒꯤ ꯑꯣꯏꯔꯁꯨ ꯗꯥꯜꯗꯥ ꯒꯨꯝꯕꯗꯣ ꯑꯗꯨꯝ ꯁꯤꯖꯤꯟꯅꯕꯗꯣ
ꯑꯗꯨ ꯈꯤꯇꯪ ꯑꯗꯨꯅ ꯈꯤꯇꯪꯗꯤ ꯍꯟꯗꯔꯝꯕ ꯌꯥꯏꯌꯦꯅ ꯍꯥꯏꯌꯦꯕꯀꯣ ꯃꯥꯅ
ꯒꯤ ꯒꯤꯁꯤ ꯗꯥꯜꯗꯥꯒꯤ ꯑꯣꯏꯔꯝꯅꯤ ꯑꯗꯨ ꯑꯁꯦꯡꯕ ꯒꯤ ꯅꯠꯇ꯭ꯔꯣ
ꯑꯦ ꯅꯠꯇꯦꯍꯦ ꯑꯗꯨꯗꯤ ꯀꯩꯅꯣꯅꯦ ꯑꯐꯕ ꯀ꯭ꯋꯥꯂꯤꯇꯤ ꯅꯠꯇꯦ
ꯃꯣꯏꯁꯨ ꯀꯟꯇꯔꯣꯜ ꯀꯩ
ꯈ꯭ꯋꯥꯏ ꯐꯕꯁꯦ ꯑꯥ ꯍꯥꯏꯗꯤ ꯑꯈꯣꯏ ꯃꯥꯥ ꯍꯣꯏꯅ ꯍꯥꯏꯕꯗ ꯑꯃ ꯑꯅꯤꯛ ꯀꯤꯗꯣ
ꯃꯐꯝ ꯉꯁꯤꯕꯨ ꯑꯩꯒꯤ ꯑꯩ ꯄꯥꯏꯕꯗꯣ ꯈꯪꯕ꯭ꯔꯥ ꯑꯩ ꯀꯩꯅꯣꯝ ꯈꯪꯉꯦ ꯀꯩꯕ ꯗꯥꯜ ꯗꯥꯜ ꯑꯥ ꯈꯣꯏ ꯕꯣꯛꯇꯣ ꯂꯣꯛꯁꯤ ꯑꯗꯨ ꯁꯤꯖꯤꯟꯅꯩ ꯑꯈꯣꯏ ꯕꯣꯛꯅ ꯗꯨꯛ
ꯑꯁ ꯑꯗꯨ ꯐꯠꯇꯕꯅꯤ ꯑꯈꯣꯏꯗꯤ ꯑꯗꯨ ꯀꯌꯥ ꯆꯥꯗ꯭ꯔꯦ ꯈꯦꯆꯤ ꯍꯧꯅꯤ ꯍꯥꯏꯔꯁꯨ ꯈꯣꯏ ꯃꯥ ꯑꯅꯤꯛꯀꯤ ꯀꯨꯝꯕ ꯂꯩꯔꯛꯑꯦ
ꯎꯝ
ꯑꯗꯨꯒꯀꯣ ꯈꯪꯉꯕ ꯑꯈꯣꯏ ꯏꯅꯝꯃ ꯑꯃ ꯀꯩꯅꯣꯗꯩꯗꯣ ꯁꯤꯀꯤꯝꯗꯩꯗꯣ ꯃꯥꯗꯤꯀꯣ ꯂꯩꯗꯦꯕ ꯗꯨꯀꯥꯟꯗꯩ ꯒꯤꯁꯦ ꯃꯣꯏ ꯑꯥꯁ ꯁꯤꯀꯤꯝꯗꯩ ꯑꯗꯨꯝ ꯄꯨꯔꯛꯀꯅꯤ ꯌꯨꯝ ꯌꯨꯝꯗ ꯁꯥꯕꯅꯦ ꯍꯥꯏꯔꯒ ꯑꯗꯣ ꯃꯁꯛ
ꯒꯤꯁꯦ ꯀꯩꯗꯩ ꯁꯥꯏꯅꯣ
ꯁꯪꯒꯣꯝꯗꯩ ꯁꯥꯏꯅꯤ ꯀꯩꯅꯣ ꯗꯥꯥꯜ ꯗꯥꯜ ꯗꯨꯗꯤꯀꯣ ꯗꯥꯜ ꯗꯥꯗꯨꯗꯤ ꯑꯃ ꯍꯣꯇꯦꯜꯗ ꯌꯥꯝ ꯁꯤꯖꯤꯟꯅꯕ ꯔꯨꯆꯤꯗꯣ
ꯎꯝ
ꯑꯗꯨꯒꯨꯝꯕꯅꯦ ꯑꯗꯨꯝ ꯌꯥꯝꯅ ꯅꯣꯏꯈꯠꯂꯦ ꯍꯥꯏꯔ ꯐꯠꯇꯦꯅ ꯃꯔꯛ ꯑꯃꯥ ꯈꯥꯕꯔꯗꯁꯨ ꯌꯥꯝ ꯌꯥꯎꯔꯝꯃꯝꯅꯦ ꯑꯗꯨꯒꯤ ꯁꯤꯖꯤꯟꯅꯅꯗ꯭ꯔꯕꯅꯤ ꯃꯤ ꯀꯩꯁꯨ ꯌꯥꯝꯅ
ꯈꯪꯗꯦ ꯑꯩꯗꯤ ꯒꯤ ꯇꯣꯠꯄ ꯀꯥꯏꯁꯦ ꯆꯥꯕ ꯍꯩꯅꯗꯦꯗ ꯒꯤ ꯇꯣꯠꯂ ꯆꯥꯕ
ꯒꯤ ꯇꯣꯠꯂ ꯆꯥꯕꯗꯣ ꯆꯥꯗꯦ ꯑꯩꯈꯣꯏꯁꯨ ꯀꯅꯥꯅꯥ ꯆꯥꯒꯦ ꯒꯤꯕꯨ ꯑꯗꯣ ꯑꯈꯣꯏ ꯏꯅꯝꯃ ꯁꯤꯀꯤꯝꯒꯤꯗꯨꯗꯤ ꯌꯥꯝ ꯆꯥꯏꯌꯦ ꯀꯩꯅꯣ ꯇꯧꯔꯒ ꯃꯥꯏ ꯑꯥꯗꯩ ꯄꯨꯔꯛꯄꯗꯣ
ꯈꯣꯏ ꯄ꯭ꯂꯥꯎꯒꯨꯝꯕ ꯍꯧꯕꯗꯣ
ꯑꯗꯨꯅ ꯍꯥꯞꯄꯅ ꯍꯥꯞꯄꯅꯅꯤ ꯃꯑꯣꯡ ꯑꯃꯥ
ꯍꯣꯇꯦꯜꯒꯤ ꯄꯂꯥ꯭ꯎ ꯍꯣꯇꯦꯜ ꯍꯥꯏꯌꯦ ꯕꯥꯃꯣꯟꯅꯥ ꯇꯧꯕ ꯍꯥꯏꯗꯤ ꯕꯥꯁꯃꯇꯤ ꯔꯥꯏ꯭ꯁ ꯇꯧꯔꯒ ꯀꯩꯅꯣ ꯃꯤꯛꯁ ꯇꯧꯔꯒ ꯆꯥꯕꯗꯣ
ꯑꯥ
ꯑꯗꯨꯒꯨꯝꯕꯗꯨꯗ ꯘꯤ ꯍꯥꯠꯅꯕ
ꯐꯝꯅꯩ ꯑꯗꯣ ꯑꯈꯣꯏ ꯏꯅꯝꯃ ꯈꯣꯏ ꯆꯥꯏꯗꯨꯗꯤꯀꯣ ꯆꯥꯛꯇꯨꯒ ꯘꯤꯗꯨꯒꯇꯪ
ꯍꯥꯎꯋꯦꯒ ꯍꯥꯏ ꯍꯥꯎꯇꯦ ꯑꯩꯗꯤ ꯗꯨꯗꯣ ꯑꯩꯁꯨ ꯃꯉꯣꯟꯗꯩ ꯑꯝꯇꯪ ꯇꯔꯥꯏ
ꯘꯤ ꯆꯥ ꯂꯧꯈꯠꯂꯤꯁꯦ ꯄꯨꯔꯥ ꯐꯦꯠꯅꯦ ꯍꯥꯏꯀꯣ
ꯎꯝ ꯅꯣꯏꯗꯕꯅꯦ ꯁꯨꯝꯍꯥꯏꯅ ꯅꯪ ꯇꯜꯂꯤꯉꯣ ꯅꯪꯁꯦ ꯍꯣꯏ ꯈꯨꯠꯆꯥ ꯑꯃ ꯇꯧꯔꯒꯗꯤ ꯈꯪꯗꯦꯀꯣ ꯑꯗꯨ ꯁꯨꯃꯥꯏ ꯍꯥꯏꯕꯅꯦ ꯑꯌꯨꯛ ꯉꯟꯇꯥ ꯍꯦꯛ ꯍꯧꯒꯠꯄꯒꯅꯦ ꯘꯤꯗꯣ ꯆꯥꯃꯁ ꯑꯃ ꯆꯥꯎ ꯍꯥꯏꯕꯅꯦꯕ
ꯑꯩ ꯒꯤꯅ ꯇꯪꯑꯦꯕꯀꯣ ꯐꯥꯔ꯭ꯁꯇ ꯊꯥꯎ ꯊꯥꯎ ꯉꯥꯛꯇ ꯑꯣꯏꯕꯩ ꯍꯩꯅꯗꯕꯗꯣ
ꯃꯥꯅꯦ ꯊꯥꯎ ꯉꯥꯛꯇꯅꯦ ꯑꯗꯨꯕꯨꯗꯤ ꯑꯗꯨ ꯆꯥꯔꯗꯤ ꯃꯅꯨꯡꯗ ꯐꯠꯇꯕꯒꯩꯗꯣ ꯂꯣꯏ ꯆꯦꯟꯊꯍꯟꯈꯤꯒ ꯍꯥꯏꯕꯅꯤ ꯅꯨꯡꯇꯤꯒꯤ ꯍꯦꯛ ꯍꯧꯒꯠ ꯄꯒ ꯑꯦꯝꯇꯤ ꯁꯇꯣꯃꯥꯛꯇ ꯆꯥꯃꯁ ꯑꯃ
ꯑꯗꯣ ꯑꯩ ꯍꯥꯏꯔꯛꯀꯦꯕ ꯇꯥꯎꯕ ꯗꯨꯞ ꯁꯥꯕꯗ ꯍꯥꯞꯄꯗꯤ ꯌꯥꯏ ꯀꯩꯅꯣ
ꯘꯤꯗꯣ ꯀꯩꯒꯤ ꯍꯥꯞꯄꯤꯅꯣ ꯈꯪꯗꯦꯕ
ꯃꯣꯟꯅꯕ ꯍꯥꯞꯄ ꯑꯣꯏꯔꯝꯅꯤꯌꯦ ꯆꯥꯛꯅꯕ ꯊꯨꯅꯁꯨ ꯘꯤꯗꯨ ꯃꯩ ꯊꯥꯔꯥ ꯆꯥꯛꯑꯦꯗꯅ